ꯑꯣꯦꯜꯂ ꯍꯜꯂꯣ
ꯇꯥꯕ꯭ꯔꯣ
ꯇꯥꯏꯌꯦ ꯐꯖꯅ ꯁꯦꯡꯅ ꯇꯥꯕ꯭ꯔꯣ ꯑ
ꯇꯥꯏꯌꯦ ꯀꯩꯗꯧꯔꯝꯃꯤꯂꯣ
ꯑꯩꯁꯦ ꯉꯁꯤꯁꯦ ꯌꯥꯍꯥꯎꯁꯦ ꯈꯔ ꯊꯦꯡꯗꯣꯛꯈ꯭ꯔꯕ ꯑꯗꯨꯗꯨꯒꯤ ꯏꯔꯨ ꯂꯨꯖꯔꯝꯕꯅꯦ ꯂꯨꯖꯕ ꯂꯣꯏꯔꯒ ꯑ ꯀꯩꯀꯩ ꯇꯧꯁꯤꯒꯦꯅ ꯇꯧꯔꯝꯕꯅꯦ ꯑꯗꯣ ꯐꯤꯈꯩꯁꯨ ꯉꯁꯤꯗꯤ ꯁꯨꯗꯣꯛꯑꯦꯕ ꯑꯩꯁꯦ ꯑꯩꯁꯦ ꯌꯨꯝ ꯆꯠꯂꯨꯕ ꯀꯨꯏꯔꯦꯕ ꯑꯗꯨꯗꯨꯒꯤ ꯑꯩꯁꯨ ꯉꯁꯤ ꯈꯛꯇ ꯍꯜꯂꯛꯄꯒꯤ ꯊꯕꯛꯈꯩꯁꯦ ꯃꯌꯥꯝ ꯇꯧꯔꯦ ꯑꯗꯨꯏꯗꯨꯒ ꯍꯧꯖꯤꯖꯤꯛ ꯑꯁꯪ ꯑꯃꯥꯟꯈꯩꯁꯦ ꯌꯦꯡꯉꯦ ꯅꯪꯗꯤ ꯀꯩꯇꯧꯔꯤꯅꯣ
ꯑꯩꯁꯦ ꯁꯨꯝ ꯐꯝꯃꯝꯕꯅꯦ ꯉꯁꯥꯏ ꯑꯩꯁꯦ ꯀꯣꯜ ꯇꯧꯔꯛꯑꯝꯕꯅꯦꯕꯀꯣ ꯅꯪꯉꯣꯟꯗ ꯑꯗꯨꯀꯥꯟꯗ ꯅꯪ ꯏꯔꯨꯖ ꯆꯪꯈꯤ ꯍꯥꯏꯔꯦ ꯑꯩꯁꯦ ꯅꯥꯕꯤꯌꯥꯒ ꯀꯧꯔꯒꯀꯣ ꯇꯥꯕ꯭ꯔꯣ
ꯇꯌꯦ ꯀꯩ ꯍꯥꯏꯒꯦ ꯏꯆꯥ
ꯐꯤ ꯁꯨꯕꯗꯤ ꯂꯣꯏꯔꯕꯣ ꯍꯧꯖꯤꯛ
ꯂꯣꯏꯔꯦ ꯂꯣꯏ ꯂꯣꯏꯔꯦ ꯐꯤ ꯁꯨꯕꯁꯨ ꯂꯣꯏꯔꯦ ꯏꯔꯨ ꯂꯨꯖꯕꯁꯨ ꯂꯣꯏꯔꯦ ꯑꯗꯩꯗꯤ ꯀꯥ ꯀꯩꯀꯥ ꯂꯣꯏꯁꯤꯟꯕꯁꯨ ꯂꯣꯏꯔꯦ ꯑꯗꯩꯗꯤ ꯅꯣꯡꯉꯥꯜꯂꯛꯑꯒ ꯌꯥꯍꯧꯔꯛꯄꯒ ꯏꯁꯤꯡ ꯊꯛꯄꯗꯣ ꯌꯥꯝ ꯐꯩ ꯍꯥꯏꯗꯅ ꯑꯗꯨꯏꯗꯨꯒꯤ ꯏꯁꯤꯡꯁꯨ ꯃꯌꯥꯝ ꯑꯃ ꯊꯛꯆꯜꯂꯦ ꯑꯗꯨꯏꯗꯨꯒ ꯑꯩ ꯍꯧꯖꯤꯛ ꯑꯁ ꯑꯃꯥꯟ ꯌꯦꯡꯉꯒ ꯂꯩꯔꯤ ꯑꯗꯣ
ꯍꯣꯏ
ꯑꯣ ꯌꯥꯝ ꯅꯤꯜꯂꯦ
ꯅꯤꯜꯂꯦ ꯉꯁꯥꯏꯈꯩꯗꯤ ꯀꯔꯤꯝ ꯂꯥꯡꯉꯝꯗꯕꯅꯦꯕ ꯍꯧꯖꯤꯛ ꯋꯥꯏꯗ ꯑꯃꯨꯛ ꯃꯤ ꯆꯪꯅꯔꯛꯄꯒꯤ
ꯅꯪꯗꯤ ꯀꯩꯀꯩ ꯇꯧꯔꯒꯦ ꯉꯁꯤ ꯑꯌꯨꯛꯀꯤ
ꯉꯁꯤꯁꯦ ꯑꯩꯁꯦ ꯉꯔꯥꯡꯁꯦ ꯈꯔ ꯊꯦꯡꯅ ꯇꯨꯝꯃꯦꯕꯀꯣ ꯂꯤꯂꯥ ꯌꯦꯡꯕ ꯆꯠꯂꯨꯕ ꯑꯗꯨꯗꯨꯅ ꯍꯧꯒꯠꯂꯀꯥꯟꯗ ꯄꯨꯡ ꯃꯉꯥ ꯑꯗꯨꯋꯥꯏꯃꯨꯛ ꯇꯥꯔꯝꯃꯦ ꯍꯧꯒꯠꯂꯦ ꯑꯉꯥꯡ ꯇꯨꯏꯁꯟ ꯂꯥꯛ ꯂꯩꯔꯝꯕꯗꯤ ꯑꯗꯨ ꯑꯃꯨꯛ ꯇꯧꯔꯨꯔꯦ ꯂꯣꯏꯔꯒ ꯁꯨꯝ ꯐꯝꯃꯝꯕ
ꯑꯁ ꯅꯪꯗꯤ ꯃꯔꯝ ꯌꯥꯝ ꯃꯣꯛꯏꯀꯣ ꯉꯔꯥꯡ ꯇꯨꯏꯁꯟꯁꯨ ꯑꯃꯨꯛ ꯇꯧ ꯉꯟꯅꯁꯨ ꯍꯧꯒꯠ ꯂꯤꯂꯥꯗꯨꯕꯨ ꯅꯨꯡꯉꯥꯏꯕ꯭ꯔꯣ ꯀꯃꯥꯏꯅ ꯇꯧꯒꯦ
ꯅꯨꯡꯉꯥꯏꯌꯦ ꯂꯤꯂꯥꯁꯦ ꯌꯦꯡꯉꯦ ꯍꯦꯛ ꯍꯧꯔꯛꯄꯗꯒꯤ ꯃꯥꯏ ꯂꯤꯂꯥ ꯃꯃꯤꯡꯗꯣ ꯇꯥꯕꯗꯩ ꯑꯩꯁꯦ ꯋꯥꯈꯜꯁꯦ ꯌꯥꯝ ꯈꯜꯍꯟꯈ꯭ꯔꯦꯕ ꯈꯪꯕ꯭ꯔꯥ
ꯑꯥ
ꯑꯗꯨꯕꯨꯗꯤ ꯂꯣꯏꯔꯛꯄ ꯀꯥꯟꯗꯅꯦ ꯋꯥꯔꯤꯁꯦ
ꯌꯥꯝ ꯀꯨꯏꯔꯦ ꯍꯥꯏꯕ ꯑꯩꯗꯤ ꯂꯤꯂꯥꯒꯁꯦ ꯌꯦꯡꯗꯕ ꯑꯗꯨꯗꯨꯅ ꯌꯦꯡꯅꯤꯡꯉꯦ ꯀꯨꯏꯔꯕꯒꯤ ꯑꯗꯨ ꯅꯪ ꯌꯥꯝ ꯅꯨꯡꯉꯥꯏꯔꯛꯑꯦꯕ ꯋꯥꯔꯤꯗꯣ ꯑꯣꯏ
ꯍꯣꯏ ꯋꯥꯔꯤꯗꯤ ꯑꯗꯨꯝ ꯅꯨꯡꯉꯥꯏꯌꯦ ꯂꯤꯔꯛꯀꯦ ꯍꯦꯛ ꯍꯧꯕꯒꯅꯦ ꯋꯥꯔꯤ ꯃꯃꯤꯡꯁꯦ ꯁꯨꯃꯥꯏ ꯂꯤꯂꯥ ꯃꯡꯦ ꯁꯨꯃꯥꯏꯅ ꯇꯧꯕꯅꯦ ꯑꯩꯁꯨ ꯉꯝꯒꯅꯤ ꯍꯥꯏꯌꯦꯕꯀꯣ ꯂꯤꯂꯥ ꯃꯃꯤꯡꯁꯦ ꯑꯗꯣ ꯑꯩꯁꯨ ꯉꯝꯒꯅꯤ ꯍꯥꯏꯕꯁꯤꯗ ꯑꯩ ꯋꯥꯈꯜꯁꯦ ꯑꯥ ꯌꯧꯈꯔꯦꯕ ꯀꯔꯤꯅꯣ ꯃꯥꯅ ꯉꯝꯃꯛ ꯇꯣꯏꯁꯦ ꯀꯥꯏꯅ ꯋꯥꯈꯜ ꯌꯥꯝ ꯈꯟꯕꯤ ꯁꯥꯗꯅꯅꯦ ꯋꯥꯈꯜ ꯃꯌꯥꯝ ꯈꯜꯂꯨꯔꯦ
ꯎꯝ ꯈꯟꯒꯗꯕꯅꯦ ꯋꯥꯈꯜꯁꯨ ꯈꯔ ꯈꯔ ꯈꯟꯗ꯭ꯔꯗꯤ ꯑꯗꯨꯒ ꯀꯩ ꯑꯣꯏꯔꯝꯃꯤꯅꯣꯕ
ꯑꯗꯨꯗꯨꯒ ꯑꯗꯨꯒ ꯂꯣꯏꯔꯀꯥꯟꯗꯅꯦ ꯑꯩꯈꯣꯏ ꯅꯨꯄꯥꯁꯦ ꯂꯩꯥꯏꯅꯥ ꯑꯃ ꯅꯥꯕ ꯑꯣꯏꯔꯝꯗꯣꯏꯅꯦꯕꯀꯣ ꯑꯣꯏ ꯑꯗꯨ ꯑꯣꯏꯔꯝꯕꯗꯒꯤ ꯃꯥꯁꯦ
ꯎꯝ
ꯅꯨꯄꯤ ꯊꯤꯔꯔꯣꯏꯅ ꯂꯩꯔꯨꯔꯕ ꯑꯗꯣ ꯃꯥꯒꯤ ꯏ ꯃꯔꯤꯗꯤ ꯃꯨꯠꯍꯟꯅꯤꯡꯗꯕꯒꯤꯅꯦ ꯁꯔꯣꯒꯦꯁꯤ ꯇꯧꯔꯒ ꯑꯉꯥꯡ ꯑꯉꯥꯡ ꯑꯃ ꯃꯥꯒꯤ ꯏ ꯃꯔꯤ ꯑꯃ ꯊꯝꯂꯝꯝꯕ ꯄꯥꯝꯕ ꯑꯗꯨꯃꯥꯏꯅ ꯇꯧꯕꯗꯨꯗ ꯃꯥꯒ ꯈꯪꯅꯔꯝꯃꯤꯕ ꯅꯨꯄꯤ ꯄꯤꯗꯣ ꯑꯗꯨꯗꯤ ꯃꯥꯅ ꯏꯟꯊꯣꯛꯑꯒ ꯊꯝꯃꯦꯕꯣꯀꯣ
ꯑꯣ ꯅꯨꯡꯉꯥꯏꯅꯤꯅꯦ ꯋꯥꯔꯤꯗꯣ
ꯍꯣꯏ
ꯑꯗꯣ ꯑꯩ ꯁꯨꯅꯦ ꯉꯔꯥꯡ ꯅꯍꯥꯟꯗꯣ ꯂꯤꯂꯥ ꯑꯃꯨꯛ ꯌꯦꯡꯉꯨꯏꯌꯦ ꯑꯗꯨꯗꯨꯒ
ꯀꯥꯏꯩꯅꯂ
ꯑ ꯂꯤꯂꯥ ꯃꯤꯡꯁ ꯗꯦ ꯌꯦꯛꯅꯕꯤ ꯀꯧꯋꯦꯕ ꯌꯦꯛꯅꯕꯤ ꯑꯗꯣ ꯌꯥ ꯌꯦꯛꯅꯩꯕ ꯌꯦꯛꯅꯗ꯭ꯔꯥ ꯈꯪꯗꯦ ꯑꯗꯣ ꯑꯥꯂꯝ ꯑꯗꯣ ꯑꯩ ꯑꯗꯨꯝ ꯑꯩꯁꯨ ꯑꯗꯨꯝ ꯅꯨꯡꯉꯥꯏꯌꯦ ꯌꯦꯡꯕꯗꯣ ꯀꯨꯏꯅ ꯌꯦꯡꯉꯨꯗ꯭ꯔꯕꯒꯤ ꯌꯦꯡꯉꯨꯀꯥꯟꯗ ꯑꯃ ꯅꯨꯡꯉꯥꯏꯕꯗꯣ ꯑꯩ ꯍꯥꯟꯅꯗꯩ ꯌꯥꯝ ꯌꯦꯡꯅꯤꯡꯉꯒ ꯂꯩꯕꯅꯦꯕ ꯍꯧꯖꯤꯛꯀꯤꯁꯦ ꯑꯊꯗꯨꯗ ꯑ ꯌꯦꯡꯅꯦꯦ ꯌꯦꯡꯉꯒ ꯃꯣꯏꯒꯤ ꯑ ꯑꯗꯨꯗ ꯌꯥꯎꯔꯤꯕ ꯈꯩꯁꯨ ꯃꯣꯏ ꯈꯔꯁꯨ ꯂꯥꯛꯑꯦꯕ ꯑꯗꯨꯗꯨꯒꯤ ꯃꯕꯤꯠ ꯂꯩꯕꯗꯨ ꯈꯪꯕ꯭ꯔꯥ ꯑꯗꯨꯗꯨ ꯌꯦꯡꯅꯤꯡꯃꯟꯕꯒꯤꯅꯦ ꯑꯩꯁꯦ ꯌꯨꯝ ꯆꯠꯂꯦ ꯑꯗꯨꯗꯨꯒ ꯌꯦꯡꯉꯛꯏꯅꯦ ꯍꯥꯏꯕ
ꯑꯣ ꯍꯣꯁꯇꯦꯜꯗꯅ ꯅꯪ ꯀꯔꯝ ꯀꯥꯟꯗ ꯑꯗ
ꯑꯩ ꯉꯔꯥꯡ ꯂꯥꯛꯑꯦ ꯉꯔꯥꯡ ꯅꯨꯡꯗꯥꯡꯋꯥꯏꯔꯝ ꯂꯥꯛꯑꯒ ꯑꯃꯨꯛ ꯂꯩꯔꯤꯅꯦ ꯑꯩꯈꯣꯏꯒꯤ ꯇꯧꯒꯗꯕ ꯃꯌꯥꯝꯗꯣ ꯉꯁꯤꯗꯣ ꯉꯁꯤꯗꯤ ꯅꯪ ꯁꯨꯇꯤꯗꯤꯅ ꯀꯩꯅꯣ ꯂꯥꯛꯑꯝꯃꯔꯣꯏꯅꯦ
ꯎꯝ ꯂꯥꯛꯇ꯭ꯔꯦ
ꯑꯗꯨꯅ ꯑꯩꯁꯨ ꯈꯪꯉꯝꯃꯗꯤ ꯑꯩꯈꯣꯏꯁꯦ ꯑꯩꯁꯦ ꯑꯗꯨꯝ ꯌꯨꯝꯗ ꯒ꯭ꯌꯥꯟ ꯇꯥꯅ ꯂꯩꯖꯔꯝꯒꯗꯕꯅꯤ ꯍꯥꯏꯕ ꯑꯗꯨ ꯀꯩꯝꯇ ꯑꯗꯨꯒꯤ ꯋꯥꯗꯣ ꯍꯥꯟꯅ ꯈꯪꯗ꯭ꯔꯕꯅꯤꯅ ꯑꯩꯁꯦ ꯍꯣꯕꯤ ꯍꯣꯕꯤ ꯂꯥꯛꯑꯦ ꯑꯗꯨꯗꯨꯒ ꯌꯨꯝ ꯆꯠꯂꯤꯉꯦꯗ ꯐꯖꯅꯁꯨ ꯒ꯭ꯌꯥꯟ ꯇꯥꯅ ꯂꯩ ꯍꯧꯗꯦ ꯌꯨꯝꯁꯨ ꯆꯠꯇꯕ ꯑꯗꯨꯝ ꯀꯨꯏꯔꯕꯅꯤꯅ ꯆꯠꯅꯤꯡꯉꯤꯗꯅ ꯌꯨꯝ ꯂꯩꯅꯤꯡꯉꯤꯗꯅ ꯑꯗꯨꯗꯣ ꯂꯩꯕꯗꯣ ꯐꯖꯅ ꯒ꯭ꯌꯥꯟ ꯇꯥꯅ ꯐꯪꯉꯛꯇ꯭ꯔꯦ ꯍꯥꯏꯕ ꯑꯩꯁꯦ ꯑꯗꯨ ꯋꯥꯈꯜꯁꯦ ꯌꯥꯝ ꯅꯨꯡꯉꯥꯏꯇꯦ ꯍꯥꯏꯕ
ꯍꯣꯏꯅꯦ ꯌꯨꯝꯗ ꯂꯩꯈ꯭ꯔꯗꯤ ꯑꯗꯨꯝ ꯍꯟꯅꯤꯡꯗꯕꯤꯗꯣ ꯇꯧꯕꯅꯦ ꯑꯗꯣ ꯅꯪ ꯐꯠ ꯂꯥꯎꯅ ꯂꯥꯛꯍꯧꯕꯅꯤꯅꯗꯤ ꯐꯔꯦ ꯈꯔ ꯀꯨꯏꯊꯅ ꯂꯩꯔꯝꯃꯅꯤꯅꯦ ꯅꯪꯁꯦ ꯍꯟꯅꯤꯡꯉꯔꯣꯏꯗꯕꯅꯦꯕ
ꯍꯣꯏ ꯆꯨꯝꯃꯦ ꯑꯗꯨꯁꯨ ꯑꯗꯒꯤꯗꯤꯅꯦ ꯑꯩꯁꯦ ꯑꯩꯈꯣꯏꯒꯤꯅꯦ ꯃꯃꯥꯡꯗ ꯑꯩꯈꯣꯏꯒꯤ ꯍꯤꯡꯒꯣꯜ ꯑꯃ ꯂꯩꯌꯦꯕꯀꯣ ꯑꯗ ꯍꯧꯖꯤꯛꯇꯤ ꯀꯥꯂꯦꯟ ꯊꯥ ꯌꯧꯔꯛꯑꯕꯅꯤꯅ ꯍꯩ ꯔꯥ ꯆꯥꯕꯁꯤ ꯁꯤ ꯌꯥꯝ ꯊ ꯗꯅ ꯆꯥꯅꯤꯡꯕꯁꯨ ꯄꯣꯛꯏꯗꯅ ꯅꯨꯡꯊꯤꯤꯟꯒꯁꯨ ꯇꯨꯝꯉꯨꯕꯁꯦ ꯁꯨꯝ ꯍꯩ ꯆꯥꯅꯤꯡꯕ ꯈꯣꯠꯅꯤꯡꯕꯒꯥꯁꯦ ꯄꯣꯛꯇ꯭ꯔꯣꯅꯦ ꯑꯗꯨꯃꯥꯏꯅ ꯇꯧꯕꯗꯨꯒꯤꯅꯦ ꯑꯩꯁꯦ ꯑꯩꯈꯣꯏꯒꯤ ꯍꯧꯖꯤꯛꯀꯤ ꯍꯤꯡꯒꯣꯜꯁꯤꯗꯅꯦ ꯆꯠꯂꯦꯕ ꯑꯗꯨꯏꯗꯨꯒ ꯍꯩ ꯔꯥꯁꯦ ꯃꯌꯥꯝ ꯍꯦꯛꯇꯅ ꯆꯥꯗꯅ ꯂꯩ ꯑꯁ ꯁꯥꯎ ꯆꯥꯅꯤꯡꯉꯣ
ꯍꯩꯅꯧ ꯑꯃꯨꯕꯁꯦꯀꯣ ꯌꯥꯝ ꯍꯧꯖꯤꯛꯁꯦ ꯍꯩꯅꯧ ꯌꯥꯝ ꯄꯥꯅꯔꯦꯗꯅ ꯍꯩꯅꯧ ꯑꯃꯨꯟꯕꯁꯦ ꯌꯥꯝꯗꯤ ꯍꯥꯎꯕꯅꯦꯕ ꯑꯗꯣ ꯆꯥꯕꯗꯤ ꯐꯪꯗ꯭ꯔꯦ
ꯑꯣ ꯑꯩ ꯍꯌꯦꯡ ꯀꯩꯅꯣ ꯇꯧꯔꯗꯤ ꯃꯇꯥꯡ ꯆꯥꯔꯗꯤ ꯄꯤꯖꯕꯤꯒꯦ ꯑꯩꯈꯣꯏꯒꯤꯗꯣ ꯍꯩꯅꯧꯁꯦ ꯌꯥꯝꯗꯤ ꯄꯥꯟꯕ ꯃꯨꯟꯁꯨ ꯃꯨꯜꯂꯦꯕ ꯍꯧꯖꯤꯛꯇꯣ ꯃꯌꯥꯝꯗꯩ ꯉꯟꯅ ꯃꯨꯜꯂꯤ ꯅꯠꯇ꯭ꯔꯥ ꯑꯗꯨꯏꯗꯨꯒꯅꯦ ꯇꯤꯟꯁꯦ ꯌꯥꯝ ꯆꯥꯕ ꯑꯩꯈꯣꯏꯗ ꯐꯖꯅ ꯌꯦꯡꯁꯜꯂꯒ ꯑꯗꯨꯗ ꯇꯧꯗꯕꯒꯤ ꯑꯗꯩꯗꯤ ꯎ ꯑꯗꯨ ꯑꯗꯨꯗ ꯊꯥꯕꯈꯩꯁꯦ ꯑꯌꯥꯝꯕꯅ ꯇꯤꯟꯁꯤ ꯆꯥꯅꯩꯌꯦꯕ ꯑꯗꯣ ꯃꯍꯥꯎꯗꯤ ꯌꯥꯝ ꯂꯩꯕꯀꯣ ꯑꯗꯨꯗꯨꯅꯅꯦ ꯌꯨꯝꯗꯒꯤ ꯌꯨꯝꯗ ꯍꯦꯛꯑꯒ ꯄꯨꯔꯛꯄ ꯀꯥꯟꯗꯗꯤ ꯄꯣꯠꯁꯨ ꯃꯌꯥꯝ ꯌꯥꯝꯃꯒ ꯂꯨꯝꯃꯒ ꯄꯨꯔꯛꯑꯒ ꯂꯧꯕ ꯌꯥꯕꯁꯤꯅ ꯌꯥꯝ ꯌꯥꯔꯣꯏꯗ꯭ꯔꯤꯅꯦꯕ ꯆꯥꯕꯁꯦ ꯇꯤꯟ ꯆꯥꯔꯝꯕꯒꯤ ꯑꯗꯨꯏꯗꯨꯅ ꯑꯥ ꯃꯈꯣꯡꯗ ꯆꯠꯂꯒ ꯐꯝꯃꯒ ꯆꯥꯕꯗꯣ ꯊꯥꯡ ꯑꯃ ꯄꯥꯏꯔꯅ ꯑꯗꯨꯒ ꯂꯦꯟ ꯂꯦꯟꯗꯅ ꯆꯥꯕ ꯑꯗꯨꯅꯦꯕ ꯇꯧꯔꯤꯁꯦ ꯑꯗꯨꯃꯥꯏꯅ ꯅꯠꯇ꯭ꯔꯗꯤ
ꯑꯗꯨꯗꯣ ꯌꯥꯝ ꯍꯥꯎꯕꯅꯦ
ꯍꯥꯎ ꯌꯥꯝ ꯍꯥꯎꯋꯦ ꯑꯗꯩ ꯏꯪꯅꯨꯡꯁꯨ ꯂꯥꯎꯋꯦꯗꯅ ꯏꯁꯪ ꯁꯪꯕ ꯃꯔꯛꯇꯒ ꯂꯩꯕꯒꯤ
ꯑꯩꯅ ꯆꯍꯤ ꯈꯔꯒꯤ ꯃꯃꯥꯡꯗꯀꯣ ꯑꯗꯨꯃꯥꯏꯅ ꯆꯤꯡꯗ ꯆꯠ ꯍꯥꯏꯗꯤ ꯆꯤꯡꯒꯨꯝꯕ ꯐꯥꯝ ꯆꯤꯡꯒꯨꯝꯕ ꯏꯪꯈꯣꯣꯟꯒꯨꯝꯕꯗ ꯍꯧꯕ ꯍꯤꯅꯧꯁꯦ ꯑꯗꯨꯃꯥꯏꯅ ꯆꯠꯂꯒꯥ ꯃꯐꯝꯗꯨꯗ ꯄꯨꯔꯛꯑ ꯆꯥꯕ ꯅꯠꯇꯕ ꯃꯐꯝꯗꯨꯗ ꯑꯗꯨꯝ ꯐꯝꯃꯒ ꯊꯥꯡ ꯑꯃ ꯄꯥꯏꯔ ꯑꯗꯨꯃꯥꯏꯅ ꯆꯥꯕꯗꯣ ꯑꯗ ꯊꯥꯡꯗꯣ ꯌꯥꯎ ꯇ꯭ꯔꯁꯨ ꯈꯨꯠꯅ ꯀꯩꯅꯣ ꯇꯧꯔꯒ ꯈꯣꯛꯇꯣꯛꯑꯒ ꯆꯥꯕꯗꯣ ꯌꯥꯝ ꯍꯥꯎꯋꯤꯗꯅ ꯊꯨꯝꯗ꯭ꯔꯤꯛꯀ ꯊꯨꯝꯃꯒ
ꯎꯝ ꯍꯥꯎꯕꯅꯦ ꯑꯩꯁꯨ ꯉꯔꯥꯡ ꯑꯗꯨꯃꯥꯏꯅ ꯆꯥꯏꯅꯦ ꯈꯨꯊꯨꯝ ꯑꯃꯁꯨ ꯊꯨꯝꯃꯦꯕ
ꯑꯗꯣ ꯆꯥꯛꯀꯗꯤ ꯆꯥꯔꯕꯣ
ꯑꯣ ꯆꯥꯛ ꯆꯥꯇ꯭ꯔꯤꯌꯦꯁ ꯆꯥꯛꯁꯦ ꯆꯥꯔꯁꯤꯒꯅ ꯇꯧꯕꯅꯦ ꯑꯗꯣ ꯉꯁꯤꯗꯤ ꯑ ꯑꯍꯥꯎꯕ ꯃꯆꯥꯁꯦꯅ ꯈꯔ ꯊꯦꯡꯇꯛꯅ ꯆꯥꯕꯅ ꯄꯛꯅꯩꯗꯅ ꯑꯍꯥꯎꯕꯒꯨꯝ ꯆꯥꯕꯁꯤꯗꯤ ꯑꯗꯨꯗꯨꯅ ꯈꯔ ꯊꯦꯡ ꯑꯣꯏꯅ ꯇꯧꯁꯦꯅ ꯂꯩꯔꯤ ꯅꯦ ꯅꯪꯗꯤ ꯆꯥꯔꯕꯣ
ꯑꯩꯗꯤ ꯆꯥꯗ꯭ꯔꯤ ꯑꯩꯁꯨ ꯆꯥꯗ꯭ꯔꯤꯌꯦ ꯍꯣꯏ ꯑꯍꯥꯎꯕ ꯆꯥꯕꯁꯦ ꯈꯔ ꯊꯦꯡꯅ ꯆꯥꯗ꯭ꯔꯗꯤ ꯃꯥꯏ ꯃꯒꯨꯟ ꯂꯩꯇꯦꯀꯣ
ꯍꯣꯏ ꯈꯔ ꯊꯦꯛꯅ ꯆꯥꯔꯅ ꯍꯥꯎꯕ ꯃꯥꯟꯕꯗꯣ ꯍꯦꯛ ꯍꯥꯎ ꯀꯁꯨꯣ
ꯍꯣꯏ
ꯑꯗꯣ ꯅꯪꯗꯤ ꯀꯩ ꯌꯦꯟꯁꯥꯡ ꯇꯧꯗꯣꯏꯅꯣ ꯉꯁꯤ
ꯑꯦꯟꯁꯥꯡꯁꯦ ꯑꯩꯈꯣꯏꯗꯤ ꯀꯥꯡꯁꯣꯏ ꯑꯣꯏꯅ ꯊꯣꯡꯈ꯭ꯔꯦ
ꯍꯩꯗ ꯍꯧꯖꯤꯛꯇꯤ ꯀꯩꯅꯣꯁꯨ ꯌꯧꯔꯕꯅꯤꯅ ꯀꯥꯂꯦꯟ ꯊꯥꯁꯨ ꯑꯣꯏꯔꯛꯑꯕꯅꯤꯅ ꯀꯥꯡꯁꯣꯏꯒꯨꯝꯕ ꯀꯩꯒꯨꯝꯕ ꯃꯍꯤ ꯃꯅꯥꯏ ꯃꯌꯥꯝ ꯆꯥꯕꯁꯦ ꯐꯔꯤꯅꯦꯕ ꯍꯛꯆꯥꯡꯗꯁꯨ ꯑꯗꯩꯗꯤ ꯍꯛꯆꯥꯡ ꯅꯨꯡꯉꯥꯏꯗꯅ ꯍꯣꯏ ꯑꯍꯥꯎꯕ ꯊꯥꯎ ꯊꯨꯝ ꯆꯥꯕꯕꯁꯤꯦ ꯍꯥꯎꯕꯗꯤ ꯍ ꯍꯥꯎꯋꯦꯕ ꯑꯗꯨꯁꯨ ꯀꯥꯡꯊꯣꯜꯒꯨꯝꯕ ꯆꯥꯔꯒꯅ ꯐꯕꯗꯤ ꯍꯦꯜꯂꯤꯅꯤ ꯅꯗ ꯅꯪꯥꯛꯑꯣ ꯌꯥꯝ ꯍꯥꯎꯅꯤ ꯍ ꯎꯝ ꯑ ꯊꯕꯛꯀ ꯂꯩꯕ꯭ꯔꯣ ꯅꯪꯕꯣ ꯉꯁꯤꯁꯤꯕꯣ
ꯄꯛ ꯍꯥꯏꯁꯦ ꯍꯧꯖꯤꯛ ꯐꯥꯎꯒꯤꯗꯤ ꯂꯩꯇ꯭ꯔꯤ ꯍꯣꯔꯦꯟ ꯆꯥꯛꯆꯥ ꯇꯣꯛꯂꯛꯑꯒꯗꯤ ꯂꯩꯗꯣꯏꯔꯥ ꯂꯩꯔꯣꯏꯗ꯭ꯔꯥ ꯈꯪꯗꯦ
ꯑꯣ ꯑꯗꯨꯅ ꯅꯪ ꯉꯁꯤꯗꯤ ꯀꯩꯅꯣꯗꯤ ꯇꯧꯒꯣꯏꯗ꯭ꯔꯣ ꯇꯨꯏꯁꯟꯗꯤ ꯇꯧꯒꯗ꯭ꯔꯣ ꯑꯉꯥꯡꯁꯤꯡ ꯁꯨꯇꯤ ꯑꯣꯏꯗꯦ ꯑꯗꯨꯗꯤ
ꯇꯨꯏꯁꯟ ꯑꯣꯏꯗꯦ ꯇꯨꯏꯁꯟꯗꯤ ꯍꯣꯔꯦꯟ ꯅꯨꯡꯊꯤꯤꯟ ꯑꯃꯨꯛꯀ ꯇꯧꯈ꯭ꯔꯤꯅꯤ ꯑꯗꯨꯗꯨꯒ ꯂꯣꯏꯔꯦ ꯉꯁꯤꯒꯤꯗꯤ
ꯑꯣ ꯍꯣꯏ ꯍꯣꯏ ꯇꯧꯊꯣꯛꯑꯣ ꯑꯗꯨꯗꯤ ꯇꯨꯏꯁꯟꯁꯤꯁꯨ ꯐꯖꯗꯅ ꯅꯪꯒꯤ ꯏꯟꯖꯥꯡꯁꯨ ꯨ ꯍꯥꯎꯅ ꯆꯥꯊꯣꯛꯑꯣ ꯑꯗꯨꯗꯨꯒ ꯍꯌꯦꯡ ꯑꯃꯨꯛ ꯀꯩꯅꯣꯃ ꯍꯥꯏꯔꯛꯀꯦ ꯉꯁꯤ ꯑꯩꯗꯣ ꯊꯕꯛ ꯀꯩꯀꯩ ꯇꯧꯔꯨꯈꯤꯒꯦ ꯊꯝꯃꯒꯦꯀꯣ
ꯍ ꯍꯣꯏ
ꯅꯪꯅ ꯑꯣꯏꯅ ꯀꯥꯛꯑꯣ
ꯍꯣꯏ